ꯍꯜꯂꯣ
ꯑꯥ ꯑꯗꯨꯅ ꯇꯥꯛꯄꯗꯤ ꯀꯩꯅꯣꯅꯦꯕ ꯑꯝ ꯌꯥꯝ ꯇꯣꯏꯅ ꯁꯤꯖꯤꯟꯅꯧ ꯍꯥꯏꯕ
ꯃꯥꯟꯅꯦ ꯃꯥꯟꯅꯦ ꯑ ꯑꯩꯅ ꯑꯩꯒꯤ ꯕꯥꯏꯛꯇꯣ ꯊꯧꯕꯗꯣ ꯑꯍꯥꯟꯕ ꯇꯝꯕ ꯀꯥꯟꯗ ꯍꯦꯛ ꯂꯩꯔꯦ ꯂꯩꯕꯒ ꯅꯣꯡꯉꯥꯟ ꯅꯨꯃꯤꯠꯇꯨꯗ ꯇꯝꯃꯦ ꯂꯩꯕ ꯅꯨꯃꯤꯠꯇꯨꯗꯀꯣ ꯊꯧꯔꯦ ꯑꯗꯨꯒ ꯅꯣꯉꯥꯟꯕꯒ ꯅꯣꯡꯉꯥꯟꯕꯒ ꯅꯣꯉꯥꯟꯕ ꯑꯗꯨꯒꯤ ꯃꯊꯪ ꯍꯥꯏꯇꯥꯔꯦ ꯅꯣꯡꯉꯥꯟꯕꯨꯗꯨꯒꯤ ꯃꯊꯪꯗ ꯑꯩꯗꯣ ꯃꯣꯏꯔꯥꯡꯗ ꯊꯧꯔꯦꯕ ꯏꯊꯟꯗ ꯑꯗꯨꯗ ꯑꯩꯈꯣꯏꯒꯤ ꯀꯩꯅꯣ ꯀꯩꯅꯣꯝꯒꯤ ꯊꯕꯛ ꯑꯃ ꯑꯩꯈꯣꯏ ꯀꯣꯂꯦꯖꯀ ꯆꯠꯄꯒꯤ ꯊꯧꯔꯦ ꯑꯗꯨꯗꯒꯤ ꯑꯗꯨꯝ ꯑꯗꯨꯗꯗꯤ ꯒꯤ꯭ꯔꯗꯣ ꯃꯨꯠꯂꯤꯈꯣꯠꯄ ꯕꯛ ꯕꯛ ꯇꯧꯔꯒ ꯉꯥꯡꯈꯠꯄꯗ ꯃꯊꯟꯇ ꯉꯥꯡꯈꯠꯄꯤꯗꯣ ꯇꯧꯋꯦꯕ ꯑꯗ ꯂꯝꯕꯤ ꯑꯁꯥꯡꯕꯗ ꯊꯧꯕꯒꯤ ꯑꯩꯁꯨ ꯀꯟꯅꯒ ꯊꯧꯗꯅ ꯈꯣꯠꯇꯅ ꯇꯧꯋꯦꯕꯀꯣ ꯗꯤ ꯑꯝꯇ ꯉꯥꯡꯈꯠꯀꯦ ꯀꯥꯏꯅ ꯍꯥꯏꯗꯤ ꯑꯩꯅ ꯁꯨꯝ ꯇꯧꯋꯦꯕ ꯑꯗꯣ ꯑꯗꯨꯃꯥꯏꯅ ꯁꯨꯝ ꯇꯧꯔꯒ ꯃꯊꯟꯗ ꯒ꯭ꯌꯥꯔꯗꯣ ꯃꯔꯛꯇꯥ ꯑꯗꯨꯝ ꯊꯕꯛ ꯆꯠꯃꯤꯟꯅꯕꯗꯨꯁꯨ ꯃꯔꯛꯇꯥ ꯍꯦꯛꯇꯥ ꯕꯛ ꯂꯧꯅ ꯂꯦꯞ ꯊꯣꯛꯈꯤꯕ ꯂꯝꯕꯤꯗ ꯌꯥꯎꯋꯦꯕ ꯆꯞ ꯃꯥꯟꯅꯩꯕ ꯑꯛꯇꯤꯕ ꯑꯥ ꯀꯩꯅꯣ ꯒ꯭ꯌꯥꯔꯒꯤꯅꯤꯅ ꯁꯣꯝꯒꯤ ꯕꯥꯏꯛꯇꯨꯒꯁꯨ ꯑꯗꯨꯝ ꯑꯆꯧꯕꯗꯨꯒꯁꯨ ꯍꯣꯏ ꯑꯆꯧꯕꯗꯨꯅ ꯃꯥꯁꯕꯨꯗꯤ ꯆꯥꯎꯋꯦ ꯕꯠ ꯃꯑꯣꯡꯗꯨꯗꯤ ꯃꯥꯒꯤ ꯄ꯭ꯔꯣꯁꯦꯁꯇꯨꯗꯤ ꯃꯥꯟꯅꯕꯅꯤꯅ ꯑꯥ ꯑꯗꯨꯃꯥꯏꯅ ꯍꯣꯏ ꯍꯣꯏ ꯑꯗꯨꯃꯥꯏꯅ ꯈꯔ ꯂꯩꯔꯤꯕ ꯑꯗꯨꯗꯨꯅ ꯒꯥꯔꯤ ꯑꯆꯧꯕꯒꯤꯕꯨ ꯎꯝ ꯑꯗ ꯀꯩ ꯍꯥꯏꯅꯤ ꯆꯥꯎ ꯃꯁꯥꯅ ꯃꯥꯏ ꯕꯣꯗꯤꯁꯤꯒꯩ ꯑꯣꯏ ꯑꯗꯨꯅ ꯂꯝꯕꯤꯁꯤꯒꯩ ꯆꯟꯅꯤ ꯆꯠꯂꯣꯏ ꯑꯗꯨꯒꯤ ꯄꯣꯠ ꯑꯃ ꯑꯗꯨ ꯁꯥꯟꯅꯕ ꯑꯃ ꯑꯗꯩ ꯃꯅꯤꯡ ꯍꯟꯕꯩꯖꯤꯃꯥ ꯃꯅꯤꯡ ꯍꯟꯕꯁꯤꯃꯥ ꯑꯗꯨꯃꯥꯏꯟꯗꯤ ꯑꯩꯟ ꯈꯜꯂꯦꯕ ꯑꯗꯨꯒ ꯍꯧꯖꯤꯛꯀꯤ ꯉꯝꯕ ꯉꯝꯗꯕꯗꯨꯗꯤ ꯑꯩꯁꯨ ꯂꯦꯞꯄꯤꯕꯀꯣ ꯍꯧꯖꯤꯛ ꯃꯔꯛꯇꯥ ꯑꯃꯨꯛ ꯂꯦꯞꯄꯁꯨ ꯌꯥꯎꯋꯤ ꯂꯦꯞꯇꯕꯁꯨ ꯌꯥꯎꯋꯦꯕꯀꯣ ꯑꯗꯨꯗꯨꯅ ꯑꯗꯨꯗꯤ ꯇꯣꯏꯅ ꯊꯧꯔꯛꯄꯒꯤ ꯃꯈꯥ ꯄꯣꯟꯅ ꯍꯩꯔꯛꯀꯥꯅꯦꯕ ꯑꯗꯨꯅ ꯀꯔꯤꯝ ꯈꯜꯂꯨꯅꯣ ꯑꯗꯨꯗꯤ ꯅꯪ ꯇꯝ ꯃꯇꯝ ꯃꯇꯝꯗꯣ ꯇꯣꯏꯅ ꯊꯧꯕꯗꯣ ꯑꯗꯨꯅꯤ ꯃꯔꯨ ꯑꯣꯏꯔꯤꯁꯦ ꯏꯃꯥꯟꯅꯕ ꯑꯃ ꯀꯩꯅꯣ ꯇꯧꯋꯦ ꯏꯁꯤꯡ ꯊꯥꯕ ꯆꯠꯂꯦꯕꯀꯣ ꯃꯥꯁꯦ ꯏꯁꯤꯡ ꯊꯥꯕ ꯆꯠꯄ ꯍꯥꯏꯁꯦ ꯃꯥꯒꯤ ꯀꯝꯄꯅꯤꯅꯦ ꯃꯥ ꯏꯁꯤꯡꯖꯦ ꯃꯥꯒꯤ ꯀꯩꯅꯣꯅꯦꯕ ꯃꯥꯅ ꯂꯤꯡꯈꯠꯆꯕ ꯀꯝꯄꯅꯤꯅꯦꯕ ꯑꯗꯨꯒꯤ ꯃꯥꯅ ꯏꯁꯤꯡ ꯊꯥꯕ ꯆꯠꯆꯩꯌꯦꯕ ꯑꯗꯣ ꯃꯥꯖꯦ ꯊꯧꯕ ꯍꯩꯇꯦꯕ ꯍꯩꯇꯕꯗꯣ ꯃꯥ ꯀꯩꯅꯣꯝꯃ ꯑꯈꯣꯏꯒꯤ ꯏꯁꯤꯡ ꯍꯣꯟꯕ ꯊꯥꯕ ꯆꯠꯄꯒꯤ ꯇꯇꯥ ꯃꯆꯥ ꯍꯥꯏꯒꯗ꯭ꯔꯥ ꯇꯥ ꯍꯥꯏꯒꯗ꯭ꯔꯥ ꯀꯩ ꯍꯥꯏꯅꯤ ꯑꯃ ꯂꯩꯕꯗꯣꯀꯣ ꯃꯆꯥ ꯑꯃ ꯑꯥ ꯑꯩꯈꯣꯏꯒꯤ ꯑꯥ ꯖꯥꯔ ꯏꯁꯤꯡ ꯖꯥꯔ ꯍꯥꯞꯅꯕꯗꯣ ꯑꯗꯨꯒꯨꯝꯕ ꯒꯥꯔꯤ ꯁꯥꯜ ꯒꯥꯔꯤꯗꯣ ꯑꯗꯨꯗꯨꯃꯥ ꯂꯩꯔꯦꯅ ꯑꯗꯣ ꯃꯥꯗꯣ ꯃꯥꯗꯣ ꯎꯄꯥꯏ ꯂꯩꯇꯝꯅꯤꯅ ꯃꯥꯗꯣ ꯊꯧꯗꯣꯛꯑꯒ ꯑꯗꯨꯝ ꯊꯧꯕꯗꯒꯤ ꯑꯗꯨꯝ ꯃꯊꯟꯗ ꯑꯗꯨꯝ ꯃꯥꯗꯣ ꯐꯖꯅ ꯍꯧꯖꯤꯛ ꯍꯩꯒ꯭ꯔꯦꯕ ꯑꯗꯨꯅ
ꯎꯝ
ꯈꯥ ꯑꯩꯈꯣꯏꯒꯤ ꯀꯩꯅꯣ ꯇꯧꯕꯒꯤ ꯃꯈꯥ ꯄꯣꯜꯂꯦꯕ ꯑꯩꯈꯣꯏꯅ ꯇꯣꯏꯅ ꯊꯧꯕ ꯑꯩꯈꯣꯏꯅ ꯁꯤꯖꯤꯟꯅꯕꯒꯤ ꯃꯈꯥ ꯄꯣꯜꯂꯦ ꯑꯗꯨꯅꯤꯗ
ꯎꯝ ꯍꯣꯠꯅꯕ ꯀꯜꯂꯣ ꯍꯥꯏꯕꯅꯤ
ꯏꯪꯂꯤꯁꯁꯨ ꯉꯥꯏꯔꯦ ꯉꯥꯡꯗꯔꯥꯗꯤ ꯍꯩꯇꯕꯗꯣ ꯑꯗꯨꯅꯦꯕ ꯑꯩꯖꯨ ꯏꯪꯂꯤꯁ ꯇꯝꯃꯤꯅꯦ ꯇꯧꯔꯤꯖꯦ ꯄꯨꯡ ꯑꯃ ꯅꯣꯡꯃꯥ ꯃꯅꯨꯡꯗ ꯄꯨꯡ ꯑꯃꯗꯨꯅꯦ ꯑꯩꯒꯤ ꯑꯩꯒꯤ ꯏꯪꯂꯤꯁ ꯄ꯭ꯔꯦꯛꯇꯤꯁꯁꯦ ꯀ꯭ꯂꯥꯁ ꯄꯨꯡ ꯑꯃꯗꯣ ꯑꯗꯨꯅ ꯏꯝꯄ꯭ꯔꯨꯚꯃꯦꯟꯖꯦ ꯉꯝꯗ꯭ꯔꯦꯕ ꯑꯗꯣ ꯍꯟꯗꯛꯇꯤ ꯀꯨꯏꯔꯦ ꯂꯦꯞꯄ ꯑꯩ ꯗꯦꯠ ꯇ꯭ꯋꯦꯟꯇꯤ ꯅꯥꯏꯟꯕꯨꯛ ꯂꯦꯞꯀꯦ ꯍꯥꯏꯒꯤ ꯃꯥꯅꯦ ꯆꯨꯝꯃꯤꯅꯦ ꯅꯪ ꯍꯥꯏꯗꯣ ꯑꯗꯣ ꯅꯪ ꯍꯤꯟꯗꯤꯗꯣ ꯇꯝꯒꯤꯗ꯭ꯔꯥꯕꯣ
ꯑꯩꯖꯨ ꯍꯤꯟꯗꯤꯗꯣ ꯑꯗꯨꯃꯥꯏꯅ ꯃꯔꯛꯇꯥ ꯂꯦꯞꯈ꯭ꯔꯦꯗꯅ ꯂꯦꯞꯈꯤꯕꯗꯒꯤ ꯃꯈꯥ ꯇꯥꯅ ꯇꯝꯒꯤꯗ꯭ꯔꯦ ꯑꯗꯨꯃꯛ ꯎꯝ ꯑꯩꯅ ꯈꯪꯖꯔꯛꯄ ꯑꯃ ꯂꯩꯔꯕ ꯍꯥꯏꯇꯥꯔꯦ ꯍꯥ ꯍꯧꯖꯤꯛ ꯌꯥꯝ ꯁꯝꯅ ꯍꯥꯏꯔꯕꯗ ꯎꯝ ꯒꯥꯔꯤ ꯊꯧꯕꯁꯦ ꯆꯞ ꯃꯥꯟꯅꯩ ꯒꯥꯔꯤ ꯊꯧꯄꯒ ꯏꯪꯂꯤꯁ ꯇꯝꯕ ꯍꯤꯟꯗꯤ ꯇꯝꯕ ꯏꯪꯂꯤꯁꯁꯦ ꯑꯩꯖꯦ ꯀ꯭ꯂꯥꯁ ꯇꯨꯌꯦꯜꯞ ꯂꯣꯏꯕꯗꯁꯨ ꯇꯝꯃꯦ ꯁ꯭ꯄꯣꯀꯟ ꯏꯪꯂꯤꯁꯁꯦ ꯇꯝꯃꯒ ꯑꯥ ꯄ꯭ꯔꯣꯅꯟꯁꯤꯑꯦꯁꯟ ꯀꯃꯥꯏꯅ ꯉꯥꯡꯒꯅꯤ ꯈꯣꯠꯀꯥꯅꯤ ꯇꯥꯛꯄꯤꯔꯦ ꯈꯪꯉꯤ ꯅꯤꯌꯣꯝꯗꯣ ꯑꯗꯨꯒ ꯑꯩꯅ ꯂꯣꯟꯕꯒꯤ ꯂꯣꯟꯅꯕꯒꯤ ꯃꯐꯝ ꯑꯃ ꯐꯪꯈꯤꯗꯕ ꯍꯥꯏꯇꯥꯔꯦ ꯀꯗꯥꯏꯗ ꯂꯣꯟꯗꯣꯏꯅꯣꯕ ꯑꯩꯁꯦ ꯏꯪꯂꯤꯁꯁꯦ ꯑꯗꯨꯃꯥꯏꯅ ꯈꯟꯈ꯭ꯔꯦꯕ ꯑꯗꯨꯗꯨꯅ ꯇꯤꯟꯅꯔꯤꯁꯨ ꯃꯥꯟꯅꯕꯗꯣ ꯃꯩꯇꯩ ꯃꯆꯥ ꯉꯥꯛꯇꯅꯤ ꯑꯩꯈꯣꯏ ꯃꯁꯦꯟ ꯄꯨꯟꯕꯅꯤ ꯑꯗꯨꯗꯨꯒ ꯐꯣꯟꯁꯨ ꯑꯗꯨꯃꯥꯏꯅ ꯇꯧꯗꯅ ꯁꯨꯝ ꯃꯅꯤꯄꯨꯔꯤꯁꯨ ꯉꯥꯡꯈꯤꯕ ꯃꯐꯝ ꯑꯣꯏꯕꯅꯤꯅ ꯑꯩꯅꯁꯨ ꯍꯥꯏꯗꯤ ꯑꯩꯈꯣꯏꯗ ꯌꯥꯝ ꯇꯣꯏꯅ ꯈꯔ ꯏꯀꯥꯏ ꯈꯪꯐꯝ ꯏꯀꯥꯏ ꯈꯪꯗꯕ ꯃꯤ ꯆ ꯁꯠ ꯆꯠꯆꯠ ꯉꯥꯡꯊꯣꯛꯄ ꯉꯝꯕ ꯑꯣꯏꯇꯥꯥꯔꯗꯤ ꯑꯃꯗ ꯑꯃꯗ ꯂꯣꯜꯂꯝꯒꯗꯕꯗꯣ ꯑꯩꯅ ꯈꯔ ꯏꯀꯥꯏꯊꯤꯕ ꯑꯣꯏꯕꯅꯤꯅ ꯂꯣꯟꯊꯣꯛꯎꯗ꯭ꯔꯕꯅꯤꯅ ꯑꯗꯨꯝ ꯇꯝꯈꯤꯕꯗꯨ ꯀꯥꯟꯗ ꯗꯦꯠ ꯆꯞ ꯃꯥꯟꯅꯅ ꯍꯟꯗꯛꯀꯤ ꯏꯪꯂꯤꯁ ꯍꯤꯟꯗꯤꯗꯨꯁꯨ ꯁꯁꯨꯝ ꯇꯝꯃ ꯇꯝꯃꯒ ꯃꯁꯤ ꯄꯩꯁꯥ ꯃꯥꯡꯅꯕꯅꯦꯅ ꯈꯜꯂꯛꯑꯦ ꯃꯔꯝꯗꯤ ꯑꯩꯅ ꯑꯩꯒꯤꯗꯣ ꯂꯣꯟꯐꯝꯁꯦ ꯃꯐꯝꯁꯦ ꯐꯪꯗꯦꯕ ꯑꯗꯨꯅ ꯍꯤꯟꯗꯤꯒꯤꯁꯦ ꯑꯩꯅ ꯆꯥꯇꯤ ꯄꯤꯇꯤꯗꯕꯨ ꯑꯣꯏꯔꯣ ꯒꯨꯒꯜꯗꯕꯨ ꯑꯣꯏꯔꯣ ꯃꯥꯒꯤ ꯑꯥꯔꯊ ꯑꯥꯔꯊ ꯑꯁꯤꯦ ꯊꯤꯔ ꯊꯤꯔꯒ ꯊꯤꯔ ꯊꯤꯔꯀꯥꯟꯗ ꯑꯥꯔꯊ ꯑꯁꯤꯕꯨ ꯈꯪꯉꯕ ꯍꯤꯟꯗꯤꯗ ꯃꯊꯟꯇ ꯑꯗꯨꯝ ꯂꯣꯜꯂꯛꯀꯅꯤ ꯏꯪꯂꯤꯁꯁꯤꯕꯨ ꯈꯪꯉꯗꯤ ꯏꯪꯂꯤꯁꯇꯁꯨ ꯑꯗꯨꯝ ꯃꯊꯟꯇ ꯏꯪꯂꯤꯁꯇꯨꯒꯤ ꯑꯥꯔꯊꯗꯨꯕꯨ ꯈꯪꯉꯗꯤ ꯏꯪꯂꯤꯁꯇꯨ ꯃꯐꯝ ꯃꯐꯝ ꯆꯥꯅ ꯆꯥꯅ ꯍꯥꯞꯄꯗꯣ ꯍꯣꯏ ꯄꯨꯔꯥ ꯕꯦꯁꯤꯛ ꯑꯃꯨꯛ ꯐꯪꯗꯕ ꯑꯣꯏꯇꯥꯔꯒꯗꯤ ꯊꯥ ꯑꯃꯨꯛ ꯀꯩꯃꯨꯛ ꯆꯠꯊꯣꯛꯄꯗꯤ ꯌꯥꯏ ꯑꯗꯨꯒ ꯑꯗꯨ ꯈꯪꯉ ꯃꯇꯨꯡꯗꯗꯤ ꯃꯨꯣꯏ ꯃꯐꯝ ꯆꯥꯅ ꯆꯥꯅ ꯍꯥꯞꯄꯒ ꯁꯤꯖꯤꯟꯅꯕ ꯍꯩꯅꯤꯁꯦ ꯈꯪꯉꯛꯑꯦꯕ ꯑꯗꯨꯗꯨꯅ ꯑꯩꯅ ꯃꯐꯝꯁꯦ ꯈꯤꯇꯪ ꯍꯤꯟꯗꯤꯗ ꯇꯝꯃꯨꯔꯒ ꯍꯤꯟꯗꯤꯒꯤ ꯂꯣꯟꯐꯝ ꯑꯃ ꯂꯩꯇ꯭ꯔꯕ ꯍꯤꯟꯗꯤꯒꯤ ꯖꯒꯥ ꯑꯃ ꯂꯩꯇ ꯇꯥꯔꯗꯤ ꯀꯥꯟꯅꯔꯣꯏ ꯈꯪꯉꯦꯕ ꯑꯗꯨꯗꯨꯅ ꯃꯇꯝꯗꯨꯗꯗꯤ ꯑꯩꯅ ꯍꯤꯟꯊꯤ ꯂꯣꯟꯐꯝꯁꯨ ꯂꯩꯇꯦꯗꯣ ꯑ ꯁꯨꯃꯥꯏꯅ ꯑꯩꯅ ꯑꯃꯨꯛ ꯁꯤꯈꯤꯗ ꯄꯨꯅꯤ ꯈꯣꯠꯅꯤꯁꯨ ꯈꯪꯗꯦ ꯑꯗꯨꯅ ꯃꯁꯤ ꯀꯥꯟꯅꯕ ꯅꯠꯇ꯭ꯔꯦꯗꯅ ꯍꯅ ꯑꯩꯅ ꯈꯜꯂꯒ ꯇꯣꯛꯑꯕ
ꯊꯝꯅꯩ ꯑꯗꯨꯕꯨꯗꯤ ꯇꯥꯕ꯭ꯔꯥ
ꯑ ꯇꯥꯏꯌꯦ ꯇꯥꯏꯌꯦ ꯍꯥꯏꯔꯛꯑꯣ
ꯑꯗꯣ ꯑꯩꯗꯤ ꯍꯤꯟꯗꯤꯁꯦ
ꯎꯝ
ꯍꯤꯟꯗꯤꯅ ꯍꯦꯟꯅ ꯅꯨꯡꯉꯥꯏꯕ ꯃꯥꯜꯂꯦ ꯇꯝꯕꯗ
ꯀꯩꯒꯤꯅꯣ
ꯃꯥꯜꯂꯦ ꯍꯥꯏꯗꯤ ꯑꯩꯅ ꯑꯩꯒꯤ ꯋꯥꯆꯞꯇꯅꯦ ꯍꯤꯟꯗꯤꯒꯤ ꯀꯩꯅꯣꯃ ꯌꯥꯎꯋꯦꯕ ꯑꯒ꯭ꯔꯨꯞ ꯑꯃ ꯇꯣꯉꯥꯟꯅ ꯑꯩꯈꯣꯏ ꯆꯦꯟꯅꯦꯜ ꯀꯥꯏꯅ ꯆꯦꯟꯅꯦꯜ ꯑꯅ ꯂꯩꯇ꯭ꯔꯣ ꯋꯥꯆꯞꯀꯤ ꯅꯥꯀꯟꯗ
ꯑꯥ
ꯑꯗꯨꯗ ꯍꯤꯟꯗꯤꯒꯤ ꯀꯩꯅꯣ ꯇ꯭ꯔꯥꯟ ꯇꯧ ꯍꯥꯏꯌꯦ ꯇ꯭ꯔꯥꯟꯁꯂꯦꯁꯟ ꯇꯧꯕꯒꯤ ꯏꯪꯂꯤꯁ ꯍꯥꯏꯔꯒ ꯍꯤꯟꯗꯤ ꯑꯣꯟꯕꯒꯤ ꯌꯥꯎꯋꯕꯀꯣ ꯑꯗꯨꯒꯤ ꯒ꯭ꯔꯨꯞ ꯑꯗꯣ ꯑꯩꯅ ꯁꯨꯝ ꯌꯥꯎꯕ ꯑꯗꯨꯗ ꯒꯨꯗ ꯃꯣꯔꯅꯤꯡ ꯒꯨꯗ ꯅꯥꯏꯠ ꯆꯥꯛ ꯆꯥꯔꯕꯣ ꯀꯩ ꯌꯦꯟꯁꯥꯡ ꯆꯥꯔꯒꯦ ꯊꯛꯑꯒꯦ ꯀꯥꯏ ꯏꯪꯂꯤꯁꯇ ꯂꯣꯏ ꯏꯔꯦ ꯗꯅ ꯑꯗꯨꯒ ꯍꯤꯟꯗꯤꯗ ꯑꯃꯨꯛ ꯁꯨꯝ ꯍꯟꯇꯣꯛꯑꯦꯕ ꯃꯣꯏꯅ ꯑꯗꯨ ꯃꯌꯥꯝꯗꯨ ꯌꯦꯡꯀꯀꯥꯟꯗ ꯁꯨꯝ ꯃꯩꯇꯩꯂꯣꯟ ꯃꯩꯇꯩꯂꯣꯟꯒꯤ ꯇꯥꯏꯞ ꯃꯥꯟꯕ ꯑꯃꯁꯨ ꯌꯥꯎꯋꯦꯕ ꯃꯩꯇꯩꯂꯣꯟꯒꯤ ꯍꯥꯏꯕꯗꯤ
ꯎꯝ ꯍꯥꯏꯌꯣ
ꯆꯥꯔꯕꯣ ꯀ ꯍꯥꯏꯕ ꯁꯨꯃꯥꯏꯅ ꯑꯗꯨꯝ ꯆꯥꯛ ꯆꯥꯔꯕꯣ ꯀꯥꯏꯅ ꯏꯪꯂꯤꯁꯇꯨ ꯃꯩꯇꯩꯔꯣꯟꯁꯤꯅ ꯑꯣꯟꯅꯩꯗꯅ
ꯎꯝ
ꯆꯨꯝꯕ꯭ꯔꯥ ꯑꯗꯨꯗꯣ ꯑꯩꯅ
ꯑꯩ ꯕꯦꯛꯒ꯭ꯔꯥꯎꯟꯁꯦ ꯈꯔ ꯂꯥꯡꯕ꯭ꯔꯥ ꯎꯝ ꯑꯗꯨ ꯍꯥꯏꯔꯛꯑꯒꯦ ꯀꯩꯅꯣ ꯇꯧꯕꯅꯦ ꯑꯩꯈꯣꯏꯒꯤ ꯅꯪ ꯍꯥꯏꯗꯣ ꯆꯨꯝꯃꯦ ꯑꯥ ꯏꯪꯂꯤꯁꯁꯤꯅꯅꯦ
ꯑꯝ
ꯀꯩꯅꯣ ꯇꯧꯋꯦ ꯑꯩꯈꯣꯏꯒꯤ ꯈꯤꯇꯪ ꯇꯣꯡꯉꯥꯜꯂꯦ ꯑꯗꯨꯒ ꯃꯩꯇꯩꯂꯣꯟ ꯍꯤꯟꯗꯤ ꯖꯄꯥꯟꯅꯤꯁ ꯃꯣꯏꯁꯤꯡꯁꯦ ꯃꯥꯟꯅꯩ ꯑꯩꯅ ꯆꯥꯛ ꯆꯥꯔꯕꯣ ꯍꯥꯏꯔꯁꯨ ꯅꯠꯇ꯭ꯔꯒ ꯑꯥ ꯀꯥꯏ ꯆꯠꯂꯤꯅꯣ ꯍꯥꯏꯔꯁꯨ ꯀꯗꯥꯏ ꯍꯥꯏꯕꯗꯣ ꯍꯤꯟꯗꯤꯗ ꯀꯗꯥꯏ ꯍꯥꯏꯕꯗꯣ ꯑꯩꯈꯣꯏꯅ ꯍꯤꯟꯗꯤꯗ ꯀꯍ ꯍꯥꯏꯔꯦ ꯈꯜꯂꯣ ꯆꯠꯂꯤꯅꯣ ꯍꯥꯏꯕꯗꯣ ꯆꯠꯂꯤꯅꯣ ꯍꯥꯏꯕꯗꯨ ꯍꯤꯟꯗꯤꯗ ꯃꯨꯛ ꯄꯨꯁꯜꯂꯛꯑꯣ ꯑꯗꯨꯃꯥꯏꯅ ꯇꯛ ꯇꯛ ꯇꯛ ꯇꯥꯏꯕ ꯏꯪꯂꯤꯁꯇꯗꯤ ꯀꯗꯥꯏ ꯍꯥꯏꯕꯗꯣ ꯍꯌꯦ꯭ꯔ ꯆꯠꯂꯤꯅꯣ ꯍꯥꯏꯗꯣ ꯒꯣ ꯍ꯭ꯋꯦꯔ ꯒꯣ ꯍꯥꯏꯕ ꯌꯥꯗꯦꯕ ꯑꯗꯨꯃꯥꯏꯅ ꯑꯗꯨꯃꯥꯏꯅ ꯇꯧꯋꯦꯕ ꯏꯪꯂꯤꯁꯀꯤꯅ ꯑꯃꯨꯛꯀꯣ ꯑꯗꯨꯃꯥꯏꯅ ꯍꯤꯟꯗꯤꯒꯤꯗꯗꯤ ꯄꯣꯞ ꯄꯣꯞ ꯇꯥꯏꯑꯕ ꯑꯗꯨꯃꯥꯏꯅ ꯇꯧꯕꯁꯦ ꯑꯩꯈꯣꯏ ꯃꯅꯤꯄꯨꯔꯤꯗꯒꯤ ꯍꯟꯗꯣꯛꯄꯁꯦ ꯄꯣꯞ ꯄꯣꯞ ꯇꯥꯏ ꯑꯗꯨꯅ ꯍꯤꯟꯗꯤꯅ ꯍꯦꯟꯅ ꯂꯥꯏꯕꯅꯦꯕ ꯑꯗꯥ ꯑꯩꯈꯣꯏꯅ ꯁꯨꯝ ꯁꯤꯖꯤꯟꯅꯈꯤꯗꯕ ꯁꯨꯝ ꯀ꯭ꯂꯥꯁ ꯑꯩꯠꯇ ꯇꯝꯈꯤꯕꯗꯨꯅ ꯑꯩꯠ ꯐꯥꯎꯁꯤꯁꯨ ꯑꯥ ꯅꯝꯐꯨꯗ ꯇꯝꯕꯣꯏ ꯇꯝꯗꯕꯣꯏ ꯇꯧꯔ ꯍꯣꯏ ꯍꯣꯏ ꯑꯗꯨꯅꯦ ꯅꯝꯐꯨꯗ ꯁꯦꯡꯅ ꯁꯦꯡꯅ ꯍꯥꯏꯔꯕꯗ ꯐꯦꯜ ꯆꯠꯂꯒꯐꯧ ꯇꯝꯒꯤꯅꯦ ꯍꯥꯏꯇꯥꯔꯦ
ꯌꯦꯁ ꯑꯗꯨꯅꯦ ꯍꯥꯏꯅꯤꯡꯕꯁꯨ ꯑꯩꯅ
ꯑꯥ ꯑꯗꯨꯗꯨꯅ ꯃꯗꯨꯗꯩꯗꯨꯗ ꯑꯩꯈꯣꯏꯅ ꯏꯔꯥꯏ ꯂꯥꯏꯅ ꯑꯣꯏꯈꯤꯗꯕ ꯏꯪꯂꯤꯁꯇꯨꯅ ꯑꯃꯨꯛ ꯑꯗꯨꯒꯤ ꯃꯇꯨꯡꯗ ꯍꯩꯕ ꯍꯩꯇꯕ ꯑꯗꯨꯝ ꯏꯪꯂꯤꯁꯁꯤꯃ ꯌꯥꯎꯗꯕ ꯌꯥꯗ꯭ꯔꯃꯦ ꯏꯪꯂꯤꯁꯁꯤꯃ ꯑꯗꯨꯝ ꯇꯧꯔꯛꯑꯕꯅꯤꯅ ꯏꯪꯂꯤꯁꯇꯤ ꯈꯔꯗ ꯑꯗꯨ ꯑꯣꯏꯔꯁꯨ ꯍꯩꯔꯦꯕ ꯍꯤꯟꯗꯤꯗꯣ ꯑꯗꯨꯃꯥꯏꯅ ꯇꯧꯔꯝꯃꯒꯗꯤ ꯑꯩꯈꯣꯏ ꯍꯤꯟꯗꯤꯗꯣ ꯍꯩꯔꯝꯒꯗꯕꯅꯦꯕ
ꯃꯥꯅꯦ ꯃꯥꯅꯦ
ꯑꯗꯨꯗꯨꯅꯦꯗ ꯑꯗꯒꯤꯗꯤ ꯑꯩꯈꯣꯏꯒꯤ ꯂꯩꯔꯤꯕ ꯏꯃꯨꯡ ꯌꯨꯝꯁꯤꯅ ꯍꯤꯟꯗꯤ ꯈꯔ ꯉꯥꯡꯅꯕ ꯏꯃꯨꯡꯒꯨꯝꯕ ꯑꯣꯏꯇꯥꯔꯗꯤ ꯑꯩꯈꯣꯏꯁꯨ ꯍꯤꯟꯗꯤ ꯗꯣ ꯍꯩꯔꯝꯒꯗꯕꯀꯣ ꯍꯤꯟꯇꯤꯁꯤꯃ ꯃꯅꯤꯄꯨꯔ ꯍꯥꯏꯔꯤꯕ ꯂꯝꯁꯤꯗ ꯍꯤꯟꯗꯤꯁꯤꯁꯨ ꯊꯤꯡꯖꯤꯜꯂꯦ ꯍꯤꯟꯗꯤꯒꯤ ꯀꯔꯤꯝꯇ ꯇꯧꯕ ꯌꯥꯗ꯭ꯔꯕꯁꯨ ꯑꯣꯏꯔꯦ ꯑꯗꯨꯒ ꯏꯃꯨꯡꯗ ꯂꯩꯔꯤꯕ ꯃꯤꯁꯤꯡꯁꯨ ꯍꯤꯟꯗꯤ ꯑꯃꯐꯥꯎ ꯍꯩꯔꯝꯗ꯭ꯔꯦ ꯏꯌꯥꯝꯕ ꯑꯃꯕꯨꯗꯤ ꯍꯩ ꯑꯗꯨ ꯃꯣꯏꯗꯤ ꯂꯣꯟ ꯀꯩ ꯀ ꯀꯩꯝꯇꯁꯨ ꯇꯥꯛꯁꯨ ꯇꯥꯛꯇꯦ ꯀꯩꯝꯇꯁꯨ ꯇꯧꯗꯦ ꯃꯣꯏꯁꯨꯝ ꯍꯩꯖꯕꯅꯤ
ꯃꯄꯥꯟꯗꯒꯨꯝꯕ ꯂꯩꯔꯗꯤ ꯑꯗꯨꯝ ꯑꯣꯇꯣꯃꯦꯇꯤꯛ ꯍꯩꯔꯛꯄ ꯃꯥꯜꯂꯤꯗ
ꯏꯌꯥꯝꯕꯗꯁꯨ ꯃꯄꯥꯟ ꯂꯝꯗ ꯂꯩꯔꯨꯕꯅꯦꯕ ꯑꯔꯨꯅꯥꯆꯜꯗ ꯂꯩꯔꯨꯕꯅꯦꯕ ꯃꯥꯅ ꯑꯃꯨꯛ ꯑꯗꯨꯗꯒꯤ ꯍꯩꯕꯅꯦꯕ
ꯉꯥꯡꯗ ꯌꯥꯗꯕꯒꯤꯀꯣ ꯃꯩꯇꯩꯂꯣꯟ ꯉꯥꯡꯕ ꯃꯤꯗꯣ ꯑꯝꯇ ꯂꯩꯁꯤꯜꯂꯛ ꯇ꯭ꯔꯦ ꯈꯜꯂꯣ ꯑꯩꯁꯦ ꯑꯦꯅꯤ ꯍꯥꯎ ꯃꯦꯅꯤ ꯍꯥꯎ ꯇꯧꯔ ꯉꯥꯡꯈꯤꯗꯣꯏꯅꯦꯕ ꯃꯤꯗꯨꯗ ꯃꯥꯅ ꯉꯥꯡꯕꯗꯣ ꯑꯝ ꯑꯥ ꯑꯝ ꯑꯥꯥꯥꯥ ꯉꯛꯅꯤ ꯈꯪꯗꯦ ꯃꯤꯠꯅꯤ ꯈꯪꯗꯦ ꯅꯥꯅꯤ ꯈꯪꯗꯦ ꯇꯧꯔꯒ
ꯑꯗꯨꯅ ꯑꯩꯈꯣꯏꯅ ꯍꯧꯖꯤꯛ ꯍꯤꯟꯗꯤ ꯇꯝꯕ ꯏꯪꯂꯤꯁ ꯇꯝꯕꯁꯦ ꯀꯩꯁꯨ ꯌꯥꯝꯅ ꯁꯤꯁꯦ ꯀꯥꯟꯅꯚꯝ ꯌꯥꯝꯅ ꯈꯪꯕ ꯑꯗꯨꯅꯦ ꯑꯗꯨꯅ ꯃꯐꯝ ꯑꯃ ꯂꯩꯔ ꯇꯥꯔꯒꯗꯤ ꯃꯐꯝꯗꯨꯗ ꯑꯩꯅ ꯑꯗꯨꯝ ꯉꯥꯡꯖꯔꯨꯕ ꯄ꯭ꯂꯁ ꯑꯩꯅ ꯇꯝꯕ ꯇꯝꯕꯗꯁꯨ ꯌꯥꯎꯁꯜꯂꯕ ꯑꯗꯨ ꯑꯣꯏꯇꯥꯔꯗꯤ ꯌꯥꯝ ꯀꯥꯟꯅꯒꯅꯤ ꯑꯗꯣ ꯇꯝꯕꯗꯨꯐꯥꯎ ꯇꯣꯛꯊꯣꯛꯑꯒ ꯂꯩꯇꯪ ꯂꯩꯕ ꯃꯇꯝꯗ ꯑꯩ ꯐꯅꯌꯥꯝ ꯍꯥꯏꯀꯠ
ꯍꯥꯏꯅꯤ ꯍꯥꯏꯅꯤ ꯍꯥꯏꯅꯤ ꯉꯥꯡꯐꯝ ꯂꯩꯇꯦꯕ ꯑꯩꯈꯣꯏꯁꯦ ꯑꯩꯈꯣꯏ ꯃꯁꯦꯠ ꯄꯥꯛꯉ ꯉꯥꯡꯅꯗꯧ ꯉꯥꯏꯔꯦꯕ
ꯎꯝ
ꯑꯗꯣ ꯑꯩ ꯌꯥꯝ ꯍꯩꯅꯤꯡꯉꯦꯕ ꯑꯦꯅꯤ ꯐꯣꯔꯦꯟꯅꯔ ꯑꯣꯏꯔꯒꯦꯔꯥ ꯑꯃ ꯑꯣꯏꯒꯦꯔꯥ ꯊꯦꯡꯅꯕ ꯃꯇꯝꯗꯒ ꯑꯩꯅ ꯍꯥꯏꯅꯤꯡꯉꯤꯁꯦ ꯍꯦꯛꯇ ꯈꯣꯏꯕ ꯈꯣꯏꯗꯕꯗꯨꯅ ꯃꯈꯜ ꯑꯃꯅꯤꯗꯅ ꯂꯣꯟꯗꯨꯅ ꯃꯥꯒꯤ ꯑꯔꯨꯝ ꯑꯌꯥꯡꯗꯨꯅ ꯇꯧꯕꯇꯕꯨ ꯑ ꯋꯥ ꯑꯃ ꯗꯤ ꯍꯥꯏ ꯍꯥꯏꯕꯗꯣ ꯃꯣꯏꯗ ꯈꯪꯍꯟꯕꯗꯣ ꯑꯗꯨ ꯄꯥꯝꯃꯦꯕ ꯇ꯭ꯔꯥꯚꯦꯜꯈꯩꯅ ꯃꯔꯣꯟ ꯈꯣꯏ ꯑꯩꯈꯣꯏ ꯉꯥꯡꯉꯤꯁꯦ ꯑꯩ ꯑꯩꯈꯣꯏ ꯂꯣꯏ ꯒ꯭ꯌꯥꯟꯗꯤ ꯇꯥꯏꯗꯅ ꯃꯅꯤꯄꯨꯔꯤ ꯉꯥꯡꯕꯗ ꯈꯣꯏꯕ ꯃꯌꯥꯝ ꯂꯩꯇꯔꯥ ꯇ꯭ꯔꯥꯏꯚꯦꯜꯗ ꯌꯥꯝ ꯁꯥꯊꯤ ꯁꯥꯊꯤꯅ ꯑꯗꯣ ꯑꯩꯈꯣꯏ ꯃꯥꯅ ꯑꯉꯥꯡꯉꯩꯗꯣ ꯑꯟꯗꯔꯁꯇꯦꯟꯗꯤ ꯇꯧꯋꯦꯕ ꯑꯗꯨꯃꯥꯏꯅ ꯑꯩꯅ ꯏꯪꯂꯤꯁ ꯉꯥꯡꯉꯁꯨ ꯏꯪꯂꯤꯁꯀꯤ ꯃꯤꯗꯨꯅ ꯅꯠꯇ꯭ꯔꯒ ꯃꯄꯥꯟꯒꯤ ꯃꯤꯗꯨꯅ ꯒ꯭ꯌꯥꯟ ꯇꯥꯕꯗꯨꯅꯦꯕ ꯃꯔꯨ ꯑꯣꯏꯔꯤꯁꯦ
ꯍꯣꯏ ꯑꯗꯨ ꯐꯥꯎꯗꯤ ꯑꯗꯨꯐꯥꯎꯕꯒꯤ ꯆꯥꯡꯗꯨꯕꯨꯗꯤ ꯑꯩꯈꯣꯏꯅ ꯑꯗꯨꯝ ꯑꯗꯨꯐꯥꯎꯗꯤ ꯉꯝꯃꯦꯗꯤ ꯏꯪꯂꯤꯁꯇꯕꯨꯗꯤ ꯀꯣ
ꯑꯥ
ꯑꯗꯨꯒ ꯍꯤꯟꯗꯤꯇꯅ ꯑꯃꯨꯛ ꯏꯀꯥꯏꯅꯩ ꯍꯥꯏꯕ ꯑꯗ ꯍꯤꯟꯗꯤꯗꯣ ꯃꯤ ꯁꯦꯡ ꯁꯦꯡꯅ ꯂꯣꯏ ꯂꯣꯟꯅꯕꯅꯤꯅꯅꯦ ꯑꯉꯥꯡ ꯃꯆꯥꯁꯤꯡꯗꯨꯁꯨ ꯍꯤꯟꯗꯤ ꯂꯣꯜꯂꯦꯕ ꯑꯗꯨꯗꯨꯅ ꯑꯩꯅꯗꯨꯗ ꯍꯤꯟꯗꯤꯗꯣ ꯍꯩꯕꯨ ꯍꯩꯇꯕ ꯂꯣꯜꯂꯨꯕꯗ ꯑꯩꯁꯦ ꯏꯀꯥꯏꯕ ꯑꯃ ꯐꯥꯎꯕꯒꯤ ꯂꯣꯟꯊꯣꯛ ꯐꯠꯇꯕꯤ ꯂꯩꯌꯦ ꯍꯤꯟꯗꯤꯗꯨꯗꯅ ꯅꯠꯇ꯭ꯔꯒ ꯏꯪꯂꯤꯁꯇ ꯑꯗꯨꯝ ꯉꯥꯡꯔꯦ ꯑꯩꯁꯦ
ꯐꯔꯦ ꯑꯗꯨꯅ ꯃꯣꯏꯁꯨ ꯏꯪꯂꯤꯁꯇ ꯑꯗꯨꯝ ꯈꯨꯝꯕ꯭ꯔꯥ
ꯑꯉꯥꯡꯁꯤꯡꯗꯨꯗꯤ ꯏꯪꯂꯤꯁꯇ ꯈꯨꯝꯕꯁꯨ ꯌꯥꯎꯋꯦ ꯍꯤꯟꯗꯤꯗ ꯈꯨꯝꯕꯁꯨ ꯌꯥꯎꯋꯦ ꯑꯗꯨꯒ ꯏꯪꯂꯤꯁ ꯈꯪꯉꯝꯗꯕ ꯏꯪꯂꯤꯁ ꯈꯪꯉꯝꯗꯕꯁꯨ ꯌꯥꯝ ꯌꯥꯎꯋꯦ ꯑꯗꯨꯒ ꯑꯣꯖꯥꯁꯤꯡꯗꯨꯗꯤ ꯑꯃꯨꯛ ꯍꯤꯟꯗꯤꯅ ꯑꯌꯥꯝꯕ ꯍꯤꯟꯗꯤ ꯏꯪꯂꯤꯁ ꯉꯥꯡꯗꯦꯗꯦ ꯑꯣꯖꯥ ꯅꯟ ꯃꯅꯤꯄꯨꯔꯤ ꯑꯣꯖꯥꯁꯤꯡꯗꯨꯗꯤ ꯏꯪꯂꯤꯁ ꯉꯥꯡꯗꯦ ꯍꯤꯟꯗꯤ ꯉꯥꯛ ꯉꯥꯛꯉꯦ
ꯑꯗꯣ ꯑꯩꯅ ꯍꯥꯏꯕꯗꯤ ꯏꯪꯂꯤꯁꯁꯨ ꯍꯤꯟꯗꯤꯁꯨ ꯈꯪꯗꯕ ꯑꯉꯥꯡꯗꯤ ꯌꯥꯎꯗꯕ꯭ꯔꯣ ꯍꯂꯣ ꯍꯜꯂꯣ
ꯍꯣꯏ ꯅꯦꯠꯋꯥꯛꯁꯨ ꯅꯨꯡꯉꯥꯏꯇ꯭ꯔꯦ ꯑꯝꯇꯪ ꯊꯝꯒꯦ
ꯇꯥꯈꯤꯗ꯭ꯔꯦꯅꯦꯍꯦꯝ